ꯇꯌꯦ ꯇꯌꯦ
ꯎꯝ ꯀꯗꯔꯃꯤꯅꯥ
ꯁꯨꯝ ꯍꯤꯞꯄꯤꯗ ꯁꯥꯔ ꯁꯥꯕꯅꯦ
ꯗꯣ
ꯍꯦꯞꯄꯤꯑ
ꯎꯝ
ꯀꯩꯗꯧꯔꯤꯒꯦꯅ
ꯍꯤꯞꯄꯥꯃꯅꯤꯗ ꯁꯥꯟ ꯁꯥꯎ
ꯑꯗꯨꯅꯦ ꯐꯦꯟ ꯑꯃ ꯊꯥꯔꯒ ꯍꯤꯞꯄꯤꯕꯅꯦ ꯑꯩꯁꯨ
ꯉꯅꯦꯁ ꯅꯣꯏ ꯑꯗꯨꯟ ꯅꯥꯀꯜꯂꯣꯝꯗ ꯑ ꯀꯩꯅꯣ ꯀꯣꯏꯐꯝ ꯆꯠꯐꯝ ꯌꯥꯝ ꯂꯩ ꯍꯥꯏꯅꯦ
ꯀꯔꯤꯕ
ꯅꯣꯏ ꯅꯥ ꯀꯜꯣꯡꯒ ꯀꯣꯏꯕꯝ ꯆꯠ ꯁꯨꯝ ꯌꯥꯝ ꯂꯩꯌꯦꯅ ꯍꯥꯏꯌꯦꯕ ꯐꯖ ꯐꯖꯕ ꯃꯐꯝ
ꯀꯣꯏꯐꯝꯁꯦ ꯏꯔꯩ ꯂꯩ ꯏꯠꯇꯦꯗ ꯊꯥꯏꯅꯗꯧꯅ ꯇꯧꯗ꯭ꯔꯦꯗ ꯀꯣꯏꯐꯝ ꯑꯃꯕꯨ ꯀꯅꯣ ꯄꯥꯛ ꯑꯃꯅꯤ ꯃꯥꯔꯦ ꯑꯗꯨ ꯅꯠꯇꯗꯤ ꯈꯪꯗꯦ ꯀꯣꯏꯐꯝꯁꯦ ꯍꯣꯏ ꯊꯤꯔꯕꯨꯗꯤ ꯈꯔꯕꯨꯗꯤ ꯂꯩꯔꯝꯒꯅꯤ ꯑꯩꯁꯨ ꯀꯌꯥ ꯆꯠ ꯇꯥ ꯃꯤꯅ ꯈꯪꯗꯕ
ꯑꯣ ꯅ ꯑꯣꯇ ꯃꯁ ꯄꯥ ꯂꯩ ꯂꯩꯗꯣ
ꯑꯣꯣ ꯍꯟꯗꯛ ꯃꯤ ꯌꯥꯝ ꯆꯠꯅꯕꯅꯦ ꯑꯗꯨꯕꯨꯗꯤ
ꯑ ꯑꯗꯨ ꯅꯨꯡꯉꯥꯏꯅꯦ ꯍꯥꯏꯗꯤ ꯁꯥꯒꯠꯂꯛꯄ ꯃꯇꯝꯅꯤꯅꯀꯣ ꯏꯔꯣꯏꯕ ꯈꯣꯠꯄ ꯇꯧꯔꯒ ꯌꯥꯝ ꯅꯨꯡꯉꯥꯏ ꯎ
ꯃꯤ ꯐꯅꯌꯥꯝꯗꯤ ꯆꯪꯕꯅꯦꯕ ꯁ ꯑꯩꯗꯤ ꯀꯌꯥ ꯆꯠꯅꯤꯡꯗꯦꯅꯦ ꯃꯤ ꯃꯤ ꯌꯥꯝꯃꯟꯗꯅꯅꯦ
ꯅꯣꯏꯗꯤ ꯅꯣꯏ ꯅꯅꯥꯛꯇ ꯂꯩꯕꯒꯤ ꯆꯠꯅꯤꯡꯗ꯭ꯔꯤ ꯍꯣꯕꯅꯤ
ꯍꯣꯏ ꯑꯗꯨꯏꯁꯨ ꯑꯣꯏꯔꯦ ꯑꯗꯨꯒ ꯃꯤꯗꯨꯁꯨ ꯌꯥꯝꯃꯟꯕꯗꯣ
ꯍꯝ
ꯃꯤꯗꯤ ꯌꯥꯝ ꯂꯥꯛꯑꯕꯅꯤꯅ ꯑꯉꯥꯡꯉꯣ ꯀꯔꯤꯑꯣꯣ ꯃꯌꯥꯝ ꯂꯥꯛꯄꯗꯣ ꯑꯗꯨꯅ ꯇꯟꯁꯨ ꯇꯜꯂꯦ ꯃꯤ ꯌꯥꯝꯃꯜꯂꯗꯤ
ꯎꯝ
ꯀꯣꯏꯐꯝꯁꯨ ꯂꯩꯇꯕꯅꯤꯅ ꯃꯌꯥꯝꯁꯦ ꯁꯤꯒꯨꯝꯕ ꯈꯔ ꯑꯅꯧꯕ ꯑꯃ ꯊꯣꯛꯂꯛꯄꯗꯗꯤꯀꯣ ꯂꯣꯏ ꯂꯥꯛꯅꯕꯅꯦꯕ
ꯂꯥꯛꯅꯤ ꯃꯥꯉꯦ
ꯑꯦ ꯇꯤꯛꯀꯦꯠꯄꯨ ꯀꯌꯥ ꯂꯧꯕꯖꯥꯠꯅꯣ ꯈꯪꯗꯦ
ꯃꯤ ꯃꯝꯗ ꯆꯅꯤ ꯆꯅꯤ ꯀꯩ ꯀꯅ ꯍꯥꯏꯒꯨꯝ ꯇꯧꯅꯤ
ꯑꯥ ꯑꯗꯨꯏꯩꯅ ꯆꯍꯨꯝꯒ ꯍꯥꯏꯍꯧꯕ ꯀꯃꯣ ꯍꯥꯏ ꯎꯝ
ꯑꯩꯈꯣꯏꯅ ꯆꯠꯂꯨ ꯀꯥꯟꯗꯨꯗꯗꯤ ꯈꯪꯅ ꯆꯥꯟꯅꯕ ꯌꯥꯎꯔꯝꯕꯩꯀꯣ ꯆꯪꯉꯦꯕꯣ ꯑꯗꯨꯗꯨꯒ
ꯑꯥ
ꯀꯩꯅꯣ ꯇꯧꯔꯄꯥ ꯍꯥꯢꯇꯥꯔꯦ ꯁꯅꯔꯛꯄ
ꯑ ꯅꯣꯡꯃꯗꯤ ꯅꯨꯡꯉꯥꯏꯔꯝꯒꯅꯤ
ꯅꯨꯡꯉꯥꯏꯌꯦ ꯃꯐꯝꯗꯨꯕꯨꯗꯤ ꯍꯥꯏꯗꯤ ꯎ ꯑꯗꯨ ꯍꯦꯛ ꯃꯅꯤꯡꯗ ꯖꯨ ꯀꯩꯅꯣ ꯑꯃ ꯂꯩꯌꯦ ꯀꯔꯤ ꯀꯔꯤ ꯒꯥꯔꯗꯦꯟ ꯑꯃ
ꯂꯩꯕꯅꯦ ꯂꯩꯕꯅꯦ
ꯎ ꯑꯗꯣ ꯑ ꯑꯥ ꯑꯗꯨ ꯑꯗꯨꯒꯤ ꯃꯐꯝꯗꯨꯁꯨ ꯍꯥꯏꯗꯤ ꯋꯥꯗ ꯍꯧꯕꯅꯤꯅ ꯑꯗꯨꯝ ꯅꯨꯡꯉꯥꯏꯌꯦꯕ ꯃꯐꯝꯗꯣ ꯏꯪ ꯆꯤꯛꯑꯒ
ꯇꯧꯕꯅꯤ
ꯎꯝ ꯇꯧꯋꯦ ꯇꯧꯋꯦ ꯃꯤ ꯋꯥꯛꯀꯤꯡꯁꯨ ꯐꯖꯅ ꯂꯥꯛꯅꯩꯅꯤ ꯑꯗꯨꯗꯣ
ꯑꯥ ꯑꯗꯨ ꯅꯍꯥꯟ ꯅꯣꯡꯃ ꯑꯩꯈꯣꯏꯁꯨ ꯆꯥꯛ ꯆꯥꯔꯨꯏꯌꯦ ꯑꯗꯨꯒꯤ ꯃꯐꯝꯗꯨꯗꯕꯨꯗꯤ ꯍꯧꯖꯤꯛꯀꯤ ꯅꯪ ꯍꯥꯏ ꯒꯥꯔꯗ ꯕꯦꯟꯗ
ꯑꯣ ꯅꯨꯡꯉꯥꯏ ꯍꯥꯏꯕ ꯑꯗꯨ
ꯑꯗꯨꯅꯦ ꯃꯤ ꯀꯩꯁꯨ ꯌꯥꯝ ꯆꯪꯅꯗꯕꯅꯦ ꯑꯗꯨꯗꯤ
ꯎꯝ ꯑꯗꯨ ꯍꯥꯟꯅꯗꯤ ꯆꯪꯅꯗꯕ ꯃꯥꯜꯂꯦꯕꯀꯣ
ꯑꯥ
ꯕꯣ ꯐꯜ ꯆꯪꯉꯤꯕꯣ ꯑꯗꯨꯗꯣ ꯁꯟꯗꯦ ꯁꯟꯗꯦꯒꯥꯁꯤ ꯁꯟꯗꯦꯒꯥꯁꯤꯅꯤ ꯄꯤꯛ ꯁꯧꯏ
ꯍꯣꯍꯣꯏ ꯑꯗꯨꯗꯒꯤ ꯀꯩꯅꯣ ꯇꯧꯔ ꯂꯥꯛꯄꯁꯨ ꯌꯥꯎꯔꯝꯒꯅꯤꯌꯦ ꯍꯥꯏꯗꯤ ꯋꯥꯇꯔ ꯄꯥꯔꯛꯇꯨꯁꯨ ꯂꯩꯔꯦꯗꯅ ꯑꯗꯨꯒ ꯑꯗꯨꯗ ꯆꯥ ꯑꯃꯛ ꯀ ꯀꯩ ꯑꯃ ꯆꯥꯔꯒ
ꯑꯣ ꯊꯖꯟꯕ ꯌꯥꯅꯕꯅ
ꯆꯤꯟꯕ ꯌꯥꯅꯕ ꯑꯗꯨꯃꯥꯏꯅ ꯇꯧꯅꯔꯝꯃꯅꯤ
ꯑꯣ ꯍꯥꯟꯅꯗꯤ ꯀꯩꯅꯣ ꯆꯤꯡ ꯇꯝ ꯆꯪꯅꯔ ꯌꯥꯔꯤꯉꯩ ꯃꯇꯝꯗꯨꯗꯗꯤ ꯆꯤꯡ ꯃꯥꯗ ꯄꯨꯂꯞ ꯆꯪ
ꯑꯁ ꯈꯨꯡꯆꯠ ꯆꯠꯂꯤ ꯀꯥꯏꯗꯅꯣ ꯑꯩꯈꯣꯏ ꯇꯃꯦꯡꯂꯣꯡ ꯎꯈ꯭ꯔꯨꯜ ꯃꯥ ꯑꯗꯨꯝ ꯆꯠꯂꯤꯕꯅꯤ ꯀꯩꯅꯣꯅꯦ ꯍꯧꯦ ꯇꯤ ꯀꯥꯏꯗꯤ ꯆꯨꯔꯆꯥꯟꯄꯨꯔꯗꯐꯥꯎ ꯉꯥꯎꯔꯝꯃꯦ ꯍꯥꯏꯔꯒ
ꯅꯒꯕꯨꯅꯤ ꯌꯥꯏ ꯑꯗꯨ ꯍꯥꯏꯔꯒ ꯌꯦꯡꯉꯣ ꯇꯃꯦꯡꯂꯣꯡꯗꯨ ꯆꯠꯅꯤꯡꯉꯉꯤ
ꯎꯝ ꯇꯃꯦꯡꯂꯣꯡꯒꯤ ꯕꯔꯥꯛꯇꯣ ꯇꯃꯦꯡꯂꯣꯡꯁꯦ ꯕꯔꯥꯃꯛꯇꯤ ꯌꯧꯔꯛꯇꯦ ꯑꯩꯈꯣꯏꯁꯦ ꯍꯥꯏꯗꯤ ꯕꯣꯔꯥꯛꯇꯨ ꯑꯄꯗꯣ ꯒꯥꯔꯤ ꯌꯥꯎꯗ꯭ꯔꯕ ꯌꯦ ꯏꯁꯥꯒꯤ ꯒꯥꯔꯤ ꯑꯃ ꯇꯧꯔꯦꯗꯅ ꯑꯗ ꯆꯠꯂꯗꯤ ꯅꯨꯡꯉꯥꯏꯒꯗꯕ ꯃꯐꯝꯅꯤꯗ
ꯑꯣ ꯅꯨꯡꯉꯥꯏꯕ꯭ꯔꯕ ꯑꯗꯨꯒꯤ ꯀꯩꯅꯣꯗꯣ ꯇꯃꯦꯡꯂꯣꯡꯁꯦ ꯅꯨꯡꯉꯥꯏꯕ꯭ꯔꯕ
ꯇꯃꯦꯡꯂꯣꯡꯁꯦ ꯍꯥꯏꯗꯤ
ꯀꯕꯨ ꯅꯥꯀꯟ ꯆꯀꯤ ꯃ
ꯇꯃꯦꯡꯂꯣꯡꯁꯦ ꯂꯝꯕꯤ ꯑꯅꯤ ꯂꯩ ꯍꯥꯏꯕꯅꯦ ꯃꯣꯏꯅ ꯍꯥꯏꯕꯗ ꯍꯥꯏꯗꯤ ꯁꯣꯝ ꯖꯤꯔꯤꯔꯣꯝ ꯀꯩꯅꯣꯗꯒꯤꯩ ꯆꯠꯈꯤꯕꯗꯣ ꯈꯨꯝꯕꯣꯡ ꯂꯥꯏꯟꯗꯩ ꯍꯥꯏꯒꯠꯈꯤꯕ ꯑꯃ ꯌꯥꯔꯦꯕꯀꯣ ꯑꯗꯨꯅ ꯃꯩꯅ ꯍꯥꯏꯕꯗ ꯅ꯭ꯌꯨ ꯔꯣꯗ ꯍꯥꯏꯕ ꯀꯔꯝ ꯍꯥꯏꯌꯦ ꯑꯗꯨꯒ ꯑꯁꯣꯝ ꯀꯛꯆꯤꯡ ꯂꯣꯝꯗꯩꯔꯕꯛ ꯀꯩꯅꯣ ꯑꯗꯣꯝꯗꯩꯁꯨ ꯆꯠꯄꯗꯤ ꯌꯥꯕ ꯃꯥꯜꯂꯦ ꯑꯩꯅ ꯍꯥꯏꯕ ꯃꯩꯅ ꯍꯥꯏꯕꯗꯣ ꯍꯥꯏꯗꯤ ꯏꯪꯊꯝꯊꯥ ꯃꯇꯝꯒꯨꯝꯕꯗ ꯑ ꯗꯗꯗꯤ ꯑꯃꯨꯛ ꯂꯝꯕꯤ ꯀꯩꯀꯥ ꯈꯔ ꯅꯨꯡꯉꯥꯏꯕ ꯑꯗꯣꯝꯗꯅ ꯑꯃꯨꯛ ꯅꯣꯡ ꯆꯨꯔꯒꯗꯨ ꯀꯌꯥ ꯅꯨꯡꯉꯥꯏꯇꯦ ꯈꯣꯠꯇꯦ ꯀꯥꯏꯅ ꯑꯗꯨꯗꯃꯥꯏꯅ ꯍꯥꯏꯐꯦꯠ ꯀꯨꯏꯔꯦ ꯑꯩꯈꯣꯏ ꯆꯂꯤ ꯆꯍꯤ ꯐꯤꯅ ꯌꯥꯝꯃꯤꯗ ꯍꯧꯖꯤꯛꯇꯤ ꯀꯃꯥꯏꯅ ꯇꯧꯔꯤꯁꯦꯅꯣ ꯈꯪꯗꯦ
ꯁꯨꯝ ꯋꯥꯔꯤꯗꯒ ꯋꯥꯔꯤꯒ ꯂꯩꯗꯅꯀꯣ ꯁꯨꯝ ꯏꯃꯥ ꯈꯨ ꯂꯥꯛꯄꯤ ꯅꯨꯡꯒꯥꯏ ꯁꯍꯤꯒꯔꯦ
ꯍꯣꯏ ꯍꯣꯏ ꯑꯁ ꯅꯨꯡꯗꯥꯡꯈꯩ ꯀꯩꯀꯥꯗꯤ ꯐꯠ ꯄꯥꯥꯟ ꯃꯥꯜꯂꯦ ꯑꯗꯨꯒ ꯃꯣꯏꯒꯤ ꯀꯩꯅꯣꯗꯣ ꯀꯣꯝꯂꯥꯗꯣ ꯑꯗꯨꯒꯤ ꯑꯣꯔꯦꯟꯁ ꯐꯦꯁꯇꯤꯚꯦꯜꯒꯗꯨ ꯑ ꯅꯨꯡꯉꯥꯏꯒꯗꯕꯅꯤꯅꯦ
ꯎꯝ ꯃꯥꯅꯦ ꯃꯥꯉꯦ ꯑꯁ ꯌꯥꯔꯣ ꯌꯥꯔꯣ ꯇ ꯌꯥꯔꯣ
ꯑ
ꯍꯒꯦ ꯇꯧꯔꯤꯖꯦ ꯑꯐꯕꯗꯤ ꯑꯐꯕꯗꯤ ꯅꯠꯇꯦ ꯃꯥꯡꯖꯕꯩ ꯃꯥꯡꯖꯕ ꯉꯥꯛꯇꯅꯤ ꯑꯣꯏꯔꯤꯁꯦ
ꯑꯗꯨꯅ ꯀꯣꯏꯐꯝ ꯂꯥꯡꯐꯝꯁꯨ ꯂꯩꯇꯕꯅꯤꯅ ꯍꯧꯖꯤꯛꯇꯤ ꯑꯁ꯭ꯋꯥꯏꯗ ꯆꯤꯡ ꯃꯆꯥ ꯑꯗꯨ ꯄꯨꯟꯁꯤꯂꯣꯛ ꯍꯥꯏꯔꯣ ꯑꯗꯨꯝ ꯃꯌꯥꯝ ꯇꯧꯔꯤꯗꯨꯅꯤ ꯂꯥꯡꯁꯤꯟꯗꯅ ꯈꯣꯠꯆꯟꯗꯅ ꯍꯥꯏꯗꯤ ꯄꯨꯟꯁꯤꯜꯂꯣꯛꯀꯗꯨꯗꯤ ꯃꯌꯥꯝꯅ ꯌꯥꯝ ꯋꯥꯅ ꯁꯦꯝꯒꯠꯂꯛꯄꯅꯦꯕ
ꯑꯣ ꯑꯣ ꯑꯗꯨꯗꯣ ꯊꯤꯡꯖꯟ ꯊꯤꯡꯖꯤꯟꯈ꯭ꯔꯦ ꯍꯥꯏꯕ꯭ꯔꯥ ꯀꯩꯅꯣꯃꯥꯏ
ꯑꯃꯨꯛꯀꯁꯨ ꯃꯃꯥꯡꯗꯁꯨ ꯊꯤꯡꯉꯨꯔꯕꯅꯦ ꯑꯗꯨꯒ ꯍꯟꯗꯛꯃꯛ ꯍꯛꯇꯁꯨ ꯑꯃꯨꯛ ꯃꯣꯏ ꯚꯥꯏꯔꯦꯜꯒ ꯆꯠꯅꯕꯗꯣ ꯈꯪꯕ꯭ꯔꯣ
ꯎꯝ ꯄꯣꯠ ꯆꯩꯩ ꯑ ꯍꯣꯏ ꯍꯣꯏ ꯍꯣꯏ ꯄꯣꯠꯆꯩꯒ ꯃꯐꯝ ꯆꯥ ꯍꯨꯟꯗꯣꯛꯑꯝꯗꯕꯒꯤ
ꯎꯝ ꯑꯗꯩ ꯏꯁꯩꯒ ꯊꯥꯖꯟꯕꯤ ꯂꯥꯡꯖꯟꯕꯤ ꯇꯧꯕꯗꯣ ꯑ ꯃꯤꯒꯤꯗꯤ ꯏꯀꯣ ꯁꯤꯁꯇꯦꯝ ꯑꯃ ꯂꯩꯖꯩꯅꯤꯗꯅ
ꯎꯝ
ꯁꯥꯒꯁꯦ ꯃꯈꯜ ꯃꯈꯜ ꯂꯩꯕꯅꯦꯕ ꯑꯃ ꯀꯩꯅꯣ ꯌꯥꯎꯕꯤꯗꯣ ꯃꯀꯨ ꯑꯊꯥꯕ ꯌꯥꯎꯕ ꯀꯔꯤ ꯀꯔꯤ ꯀꯩꯅꯣ ꯃꯥꯟꯕꯗꯣ ꯁꯥꯕꯧ ꯅꯠꯇꯕ ꯑꯃ ꯂꯩꯅꯦ ꯑꯩꯈꯣꯏ ꯁ꯭ꯋꯥꯏꯗ ꯀꯩꯅꯣꯝ ꯍꯥꯏꯕꯅꯦ ꯍꯥꯏꯗꯤ ꯂꯤꯖꯥꯔꯠꯤ ꯃꯥꯟꯕ
ꯑ ꯈꯩ ꯈꯩ ꯈꯩ ꯈꯥꯏ ꯀꯩꯅꯣꯔꯣꯝꯗ ꯌꯥꯝ ꯂꯩꯕꯅꯦ ꯑꯗꯨꯗ
ꯑ
ꯐꯤꯀꯥ ꯆꯅꯥ ꯀꯂꯝ ꯌꯥꯝ ꯂꯩꯕ
ꯑꯗꯩ ꯀꯣꯟꯁꯤꯜꯂꯒꯒ ꯂꯩꯕꯗꯣ
ꯑ ꯀꯣꯏꯅ ꯂ ꯂꯩꯗꯣ
ꯑꯗꯨꯒꯗꯨ ꯐꯪꯉꯦꯕ ꯃꯣꯏꯗꯣ
ꯑꯣ
ꯁꯥ ꯉꯥꯗꯤ ꯑꯗꯨꯝ ꯐ ꯂꯩꯕꯅꯤꯗ ꯃ
ꯎꯝ
ꯃꯌꯥꯝ ꯂꯥꯡꯁꯜꯂꯕꯅꯤꯅ ꯎꯝ
ꯑꯗꯨ ꯍꯥꯏꯔꯒ ꯀꯩꯅꯣꯒꯤ ꯁꯥꯎꯠ ꯑꯣꯐ ꯀꯔꯤ ꯑꯩꯈꯣꯏꯅ ꯊꯥꯏꯅ ꯅꯨꯡꯁꯥ ꯁꯥꯒꯠꯂꯛꯄꯒꯤ ꯇꯥꯏꯃꯤꯡꯗꯣ ꯑꯗꯨꯗ ꯌꯨꯝꯗꯒ ꯀꯩꯅꯣꯒꯨꯝꯕ ꯄꯨꯁꯜꯂꯦꯗꯅ ꯑꯥꯏ ꯑꯦꯁ ꯇꯤ ꯕꯤ ꯑꯥꯏ ꯑꯦꯁ ꯇꯤ ꯚꯤ ꯅꯠꯇꯦ ꯃꯇꯝꯗꯨꯗꯤ ꯇꯥꯇꯥ ꯁ꯭ꯀꯥꯏꯒ ꯄꯨꯁꯤꯟꯕꯤ ꯑꯗꯨꯒ ꯗꯤꯁꯀꯣꯚꯔꯤ ꯌꯦꯡꯕꯗꯨ
ꯑꯁ ꯌꯦꯡꯉꯤꯍꯥ ꯀꯃꯥꯏ ꯌꯦꯡꯉꯣꯏꯗꯗꯣꯏꯅꯣꯅꯦ ꯀꯩꯅꯣꯅꯦ ꯑꯩꯈꯣꯏ ꯐ ꯌꯦꯡꯉꯤ ꯀꯩꯅꯣ ꯑꯦꯅꯤꯃꯦꯜ ꯄ꯭ꯂꯥꯅꯦꯠ ꯑꯗꯨꯗꯒꯤꯗꯤ ꯅꯦꯁꯅꯦꯜ ꯖꯤꯑꯣꯒ꯭ꯔꯥꯐꯤ ꯐꯦꯛ ꯂꯣꯏ ꯌꯦꯡꯉꯤ
ꯎꯝ ꯅꯨꯡꯉꯥꯏꯕꯅꯦ ꯍꯥꯏꯕ ꯑꯗꯨ ꯇꯝꯂ
ꯑꯁ ꯍꯧꯖꯤꯛꯇꯤ ꯑꯉꯥꯡꯈꯩꯁꯨ ꯍꯧꯖꯤꯛꯇꯤ ꯑꯗꯨꯒꯨꯝꯕ ꯅꯨꯡꯉꯥꯏꯕꯁꯨ ꯑꯝ ꯐꯪꯗ꯭ꯔꯕꯅꯤꯅꯦ ꯍꯥꯏꯗꯤ ꯐꯣꯟꯗ ꯌꯦꯡ ꯃꯣꯏ ꯐꯣꯟꯗ ꯌꯦꯡꯉꯁꯨ ꯀꯩ ꯌꯦꯡꯗꯦꯕ ꯁꯣꯔꯠꯁꯀꯨꯝꯕ ꯉꯥꯛꯇꯅꯦ ꯃꯣꯏꯅ ꯌꯦꯡꯉꯤꯁꯦ
ꯎꯝ
ꯑꯗꯨꯨꯅ ꯁꯦꯀꯦꯟ ꯀꯨꯟꯊ꯭ꯔꯥ ꯀꯨꯟꯊ꯭ꯔꯥꯒꯤ ꯇꯛ ꯇꯛ ꯇꯛ ꯂꯥꯎ ꯆꯤꯡꯕꯤꯗꯣ ꯑꯗꯨ ꯉꯥꯛ ꯍꯧꯖꯤꯛ ꯑꯉꯥꯡꯈꯩꯁꯤꯁꯨ ꯀꯩ ꯃꯣꯏꯒꯤ ꯂꯥꯏꯐꯁꯤꯁꯨ
ꯃꯥꯅꯦ ꯃꯥꯅꯦ ꯑꯗꯩ ꯁ꯭ꯀꯨꯜꯒ ꯍꯜꯂꯛꯑꯒ ꯀꯩꯅꯣꯒ ꯇꯧꯕꯗꯣ ꯀꯔꯤ ꯀꯔꯤ ꯀꯔꯤ ꯀꯔꯤ ꯁꯣꯇꯥ ꯕꯤꯝꯒꯤ ꯌꯦꯡꯕꯒꯤꯒ ꯑꯁ ꯆꯦꯟꯖꯜꯂꯛꯏ ꯄꯣꯠꯅꯤꯍꯦ ꯅꯨꯡꯉꯥꯏꯕꯅꯦꯃꯤ ꯇꯣꯝ ꯖꯦꯔꯤꯒ ꯌꯦꯡꯉꯤ ꯎꯝ
ꯂꯥꯏꯔꯤꯛ ꯉꯥꯛ ꯄꯥꯊꯣꯛꯑꯅꯤ ꯁꯥꯟꯅꯔꯅꯤ ꯑꯗꯨꯒ ꯃꯩ ꯂꯥꯛꯄ ꯅꯨꯃꯤꯠꯇꯅ ꯃꯩ ꯂꯥꯛꯄ ꯅꯨꯃꯤꯠ ꯈꯥꯏꯗꯣꯛꯂꯛꯑꯝꯃꯤꯗꯅ ꯍꯥꯟꯅꯗꯤ
ꯑꯥ
ꯍꯌꯦꯡꯅ ꯃꯩ ꯂꯥꯛꯑꯗꯤ ꯉꯁꯤ ꯃꯨꯠꯄ ꯑꯁ ꯑꯗꯨ ꯃꯩ ꯂꯥꯛꯄ ꯅꯨꯃꯤꯠꯇꯨꯅꯤ ꯉꯥꯏ ꯑꯗꯩꯗꯤ ꯃꯩ ꯂꯥꯛꯑꯦ ꯇꯧꯅꯔꯒ ꯑꯗꯩꯗꯤ ꯑꯁ ꯕꯦꯕ꯭ꯂꯦꯠꯀꯗꯨ ꯌꯦꯡꯉꯛ ꯇꯅꯣꯏ
ꯀꯩꯕ
ꯕꯦꯕ꯭ꯂꯦꯠꯀ ꯌꯦꯡꯉꯛꯇ꯭ꯔꯣꯕ
ꯌꯦꯉꯛꯇꯦ
ꯖꯔꯗꯤ ꯌꯦꯡ ꯉꯝꯒꯅꯤ
ꯑꯥ ꯑꯥꯎ ꯄꯥꯎꯔꯖꯕꯨꯗꯤ ꯌꯦꯡꯉꯤ
ꯑꯥ
ꯄꯋꯥꯔ ꯍꯟꯖꯔ ꯌꯦꯡꯕꯗꯨꯗ ꯑꯁ ꯅꯨꯡꯉꯥꯏꯕꯅꯦ ꯄꯋꯥꯔ ꯍꯟꯖꯔ ꯌꯦꯡꯕꯒꯤꯗꯨꯗ ꯌꯨꯝꯗ ꯈꯠꯅ ꯔꯤꯕꯅꯤꯗꯣ
ꯑꯩꯁꯨ ꯑꯉꯥꯡ ꯑꯣꯏꯉꯥꯏꯗ ꯇꯤꯚꯤ ꯌꯦꯡꯅꯤꯡꯕꯒꯤꯀꯣ ꯅꯥꯏ ꯍꯥꯏꯖꯜ ꯂꯦꯗꯅꯥ ꯏ ꯑ ꯑꯗꯨꯒ ꯁ꯭ꯀꯨꯜꯗꯤ ꯆꯠ ꯄꯠꯇ꯭ꯔꯕ ꯑꯗꯨ ꯑꯗꯨ ꯇꯤꯚꯤ ꯌꯦꯡꯉꯒ ꯂꯩꯔꯤꯦ ꯏꯃꯥꯅ ꯁꯥꯕ ꯀꯦꯕꯜꯒ ꯂꯣꯏ ꯀꯛꯊꯠꯂꯤꯕꯅꯤ ꯀꯩꯅꯣ ꯀꯦꯕꯟ ꯗ ꯑ
ꯕꯤꯔꯥꯅꯤ
ꯑꯩꯈꯣꯏꯁꯨ ꯃꯉꯥꯎ ꯊꯤꯔꯛꯄꯅꯤꯗꯅ
ꯈꯪꯗꯦꯗ ꯃꯤꯒꯥꯁꯦ ꯄꯪꯕꯨꯨ ꯐꯨꯅꯔꯛꯏ ꯃꯤꯗꯣ ꯇꯤꯚꯤ ꯇꯤꯚꯤ ꯌꯦꯡꯕꯁꯤꯗ ꯅꯪ ꯑꯗꯨ ꯌꯦꯡꯕ ꯌꯥꯔꯣꯏ ꯎ ꯆꯪꯕ ꯌꯥꯔꯣꯏꯒ ꯇꯧꯅꯔꯤꯅꯤ ꯇꯧꯔꯛꯇ꯭ꯔꯣ ꯅꯣꯏ
ꯇꯧꯔꯛꯑꯦ ꯀꯩꯗꯧ ꯇꯧꯔꯑꯣꯏꯗꯣꯏꯅꯤꯅꯦ ꯑꯩꯈꯣꯏꯗꯤ ꯂꯝꯄꯥꯛꯇꯒꯁꯦ ꯗꯕ꯭ꯂꯤꯎ ꯗꯕ꯭ꯂꯤꯎꯒꯤꯁꯤ ꯁꯥꯟꯅꯗꯅ ꯅ ꯁꯅꯗꯔꯣ ꯗꯕ꯭ꯂꯤꯎ ꯗꯕ꯭ꯂꯤꯎꯅꯤ ꯀꯥꯢꯅ ꯅꯝꯊꯦꯡꯅꯕꯤꯗꯣ ꯋꯥꯟ ꯇꯨ ꯊ꯭ꯔꯤ ꯇꯧꯅꯗꯅ ꯎꯝ ꯀꯥꯔꯠ ꯁꯥꯟꯅꯕꯤ ꯑꯗꯨꯒ ꯗꯕ꯭ꯂꯤꯎ ꯗꯕ꯭ꯂꯤꯎꯒꯤ
ꯑꯥ
ꯑꯦꯛꯖꯥꯝ ꯂꯣꯏꯔꯕ ꯃꯇꯝꯗꯅ ꯋꯤꯟꯇꯔ ꯚꯦꯀꯦꯁꯟꯗꯅ ꯃꯥꯔꯕꯣꯜ ꯀꯥꯞꯄꯤ ꯑꯗꯨ ꯉꯥꯛꯇꯅꯤ ꯀꯩꯅꯣ
ꯎꯝ ꯑ ꯀꯩꯅꯣꯒ ꯇꯧꯕ ꯁꯥꯟꯅꯔꯛꯇ꯭ꯔꯣ ꯄꯩꯁꯥ ꯄꯩꯁꯥ ꯁꯦꯟꯖꯣꯏ ꯀꯛꯄꯤ ꯁꯥꯟꯅꯕꯤꯗꯣ
ꯃꯥꯔꯕꯣꯟꯒꯤꯗ꯭ꯔꯣ
ꯃꯥꯔꯕꯣꯡꯒꯤ ꯅꯠꯇꯦ ꯄꯩꯁꯥ ꯑꯣꯏꯅ ꯁꯦꯟꯖꯣꯏ ꯍꯨꯜꯂꯒ ꯁꯦꯟꯖꯣꯏ ꯀꯛꯄ ꯄꯤ ꯁꯅꯅꯕ
ꯑꯣ ꯈꯪꯉꯦ ꯈꯪꯉꯦ ꯑꯗꯨ ꯑꯩꯗꯤ ꯌꯥꯝ ꯀꯟꯅꯗꯤ ꯁꯥꯟꯅꯔꯛꯇꯦ ꯑꯗꯨꯗꯤ ꯈꯪꯕꯨꯗꯤ ꯈꯪꯉꯦ ꯑꯩꯈꯣꯏ ꯁꯥꯟ
ꯑꯣ ꯑꯣ ꯅꯍꯥꯟꯅꯦꯁꯗ ꯑꯗꯣ ꯀꯩꯅꯣ ꯇꯧꯔꯒꯦ ꯑꯩꯗꯣ ꯊꯝꯃꯒꯦ ꯁꯤꯗ ꯊꯕꯅꯁꯦ
ꯑꯣ ꯐꯔꯦ ꯐꯔꯦ ꯎꯝ
ꯆ ꯆꯣ